ꯇꯥꯏꯌꯦ
ꯐꯖꯅ ꯇꯥꯕ꯭ꯔꯣ
ꯇꯥꯏꯌꯦ ꯇꯥꯏꯌꯦ ꯌꯥꯝ ꯁꯦꯡꯅ ꯇꯥꯏꯌꯦ ꯑ ꯑꯩꯒꯤꯗꯤ ꯁꯦꯡꯕ꯭ꯔꯣ
ꯁꯦꯡꯉꯦ ꯁꯦꯡꯉꯦ
ꯁꯦꯡꯕꯨ ꯁꯦꯡꯉꯗꯤ ꯌꯥꯔꯦꯗ ꯅꯦꯋꯥꯛꯁꯤꯅ ꯅꯨꯡꯉꯥꯏꯒꯟꯗꯕꯀꯣ ꯑꯗꯨꯏꯅꯤ ꯇꯥꯏꯀꯣ ꯍꯜꯂꯣ
ꯇꯥꯏꯌꯦ ꯇꯥꯏ ꯇꯥꯕ꯭ꯔꯣ ꯅꯈꯣꯟꯗ ꯇꯠ ꯇꯠ ꯌꯥꯎꯔꯤ ꯍꯜꯂꯣ